ꯍꯥꯎ ꯇꯔꯕꯣ ꯀꯩꯗꯧꯔꯤꯒꯦ
ꯉꯁꯤꯁꯦ ꯊꯕꯛ ꯈꯔ ꯌꯥꯝꯃꯦ ꯊꯕꯛꯇꯣ ꯈꯔ ꯆꯠꯊꯣꯛꯎꯔꯒꯅꯦ ꯍꯜꯂꯛꯄ ꯀꯨꯏꯗ꯭ꯔꯤ
ꯑꯗꯨꯗꯤ ꯑꯩ ꯀꯣꯟꯅ ꯇꯧꯔꯛꯑꯣꯔꯣ
ꯑꯣ ꯀꯩꯁꯨ ꯀꯥꯏꯗꯦ ꯀꯩꯁꯨ ꯀꯥꯏꯗꯦ ꯑꯩꯗꯣ ꯍꯧꯖꯤꯛ ꯍꯜꯂꯛꯑꯒ ꯄꯣꯊꯥꯔꯦ
ꯑꯣ ꯑꯣ ꯑꯣ ꯑꯗꯨꯗꯤ ꯆꯥꯡꯅꯦ ꯌꯥꯝ ꯆꯥꯅ ꯇꯧꯔꯛꯑꯦꯅꯦ
ꯍꯣꯏ ꯅꯪꯗꯤ ꯀꯩꯗꯧꯔꯝꯃꯤꯅꯣ
ꯎ ꯑꯩꯔꯣ ꯑꯁꯨꯝ ꯂꯩꯔꯝꯕꯅꯦ ꯅꯣꯏꯁꯨ ꯀꯣꯜ ꯇꯧꯒꯦ ꯀꯣꯜ ꯇꯧꯅꯗꯕ ꯀꯨꯏꯔꯦ ꯉꯥꯏꯍꯥꯛꯇꯪ ꯋꯥꯔꯤ ꯁꯥꯟꯅꯒꯦꯅ ꯁꯨꯝ ꯇꯧꯔꯛꯄꯅꯤꯗ ꯑꯗꯣ ꯅꯪ ꯊꯕꯛ ꯆꯠꯄꯩ ꯋꯥꯕꯨꯗꯤ ꯋꯥꯔꯝꯕꯅꯤ ꯑꯩꯅ ꯀꯣꯜ ꯇꯧꯔꯛꯏꯁꯦ
ꯑꯁ ꯋꯥꯏ ꯁꯥꯟꯅꯗꯕ ꯀꯨꯏꯔꯕꯅꯤꯅ ꯁꯥꯟꯅꯁꯤꯁꯦ ꯋꯥꯔꯤꯁꯦ
ꯀꯃꯥꯏ ꯀꯃꯥꯏ ꯇꯧꯔꯤꯒꯦ ꯆꯞ ꯃꯥꯟꯅꯔꯦ ꯋꯥꯍꯪꯁꯦ
ꯈꯨꯃꯃꯣ ꯏꯆꯦꯅ
ꯅꯨꯡꯉꯥꯏꯔꯤ ꯑꯗꯨꯝ ꯂꯩꯔꯤꯗꯨꯅꯤ ꯅꯨꯡꯉꯥꯏ ꯍꯥꯏꯇꯥꯕ ꯅꯠꯇ꯭ꯔꯥ ꯀꯔꯤꯕ ꯀꯔꯤ ꯍꯥꯏꯔꯣꯅꯤ
ꯍꯣꯏ ꯑꯩ ꯑꯩꯁꯨ ꯑꯗꯨꯝ ꯅꯨꯡꯉꯥꯏꯔꯤꯌꯦ ꯍꯧꯖꯤꯛꯁꯦ ꯑꯗꯨꯝ ꯏꯃꯨꯡꯒꯤ ꯊꯕꯛ ꯈꯔ ꯂꯣꯏꯁꯟ ꯑꯍꯣꯏ ꯏꯃꯨꯡꯒꯤ ꯊꯕꯛ ꯉꯥꯛꯇꯅꯦ ꯑꯅꯝꯕꯅ ꯆꯤꯜꯂꯤꯁꯦ
ꯎꯝ ꯑꯗꯨ ꯅꯪꯕꯨ ꯀꯩꯅꯣ ꯇꯧꯅꯤ ꯑ ꯃꯥꯁꯇꯔ ꯇꯧꯗꯅꯤ ꯍꯥꯏꯕꯗꯣ ꯇꯧꯊꯔꯕꯣ
ꯃꯥꯁꯇꯔꯗꯣ ꯇꯧꯔꯦ ꯑꯩꯗꯣ
ꯎꯝ
ꯄꯩꯈꯥ ꯄꯩꯈꯥꯁꯨ ꯀꯨꯏꯗ꯭ꯔꯦ ꯑꯗꯨꯅꯅꯦ ꯑꯁ ꯈꯪꯗꯦꯗ ꯃꯊꯥ ꯌꯥꯝ ꯁꯥꯏꯗ ꯂꯥꯏꯔꯤꯛꯁꯦ ꯏꯍꯥꯛ ꯌꯧꯅ ꯇꯝꯃꯗꯤ ꯇꯝꯐꯝ ꯈꯪꯗꯦ
ꯍꯟꯗꯛ ꯆꯍꯤ ꯇꯧꯕꯔꯤꯔꯣ ꯅꯠꯇ꯭ꯔꯒ ꯃꯃꯥꯡ ꯇꯧꯈ꯭ꯔꯕ ꯑꯩꯁꯨ ꯐꯖꯅ ꯅꯣꯏꯁꯦ ꯄꯥꯎꯢ ꯏꯄꯥꯎ ꯐꯖꯅ ꯐꯥꯎꯅꯗ꯭ꯔꯦ ꯑꯗꯨ ꯀꯩ ꯀꯩꯅꯣ ꯑꯝꯇ ꯈꯪꯗ꯭ꯔꯥ ꯍꯥꯏꯕ ꯅꯪ ꯇꯧꯅꯤ ꯍꯥꯏꯈꯤꯕꯕꯨꯗꯤ ꯈꯪꯉꯦꯗꯅ ꯅꯍꯥꯟ ꯅꯣꯡꯃ ꯃꯤꯁꯦꯖ ꯁꯥꯟꯅꯔꯝꯕꯗ ꯈꯔ ꯀꯨꯏꯕꯩ ꯃꯃꯥꯡꯗ ꯑꯗꯨꯗꯩ ꯑꯩ ꯐꯥꯎꯅꯗ꯭ꯔꯦꯗꯅ ꯅꯪ ꯀꯌꯥꯝ ꯀꯨꯏꯔꯒꯦ ꯃꯥꯁꯇꯔ ꯇꯧꯕꯅ
ꯍꯟꯗꯛꯇꯩ ꯇꯧꯔꯤꯅꯦ ꯍꯟꯗꯛꯇꯒꯤ
ꯑꯣ ꯑꯗꯨꯗꯤ ꯑꯦꯠꯃꯤꯁꯟ ꯐꯤꯗꯤ ꯆꯥꯎꯔꯝꯒꯅꯤ
ꯍꯣꯏ ꯑꯗꯨꯝ ꯑꯗꯨꯝ ꯆꯥꯎꯋꯦ
ꯍꯣꯏ ꯌꯥꯝꯅ ꯅꯠꯇ꯭ꯔꯁꯨ ꯂꯩꯗꯅ ꯀꯣ ꯆꯥꯡ ꯑꯃꯗ ꯀꯩꯅꯣꯗꯩꯕꯨꯗꯤ ꯀꯣ ꯂꯦꯛꯔꯤꯒ ꯇꯧꯕꯗꯩꯗꯤ ꯄꯣꯁ ꯒ꯭ꯔꯦꯖꯨꯋꯦꯠꯅꯗꯤ ꯍꯦꯜꯂꯤꯦꯗꯅ ꯐꯤꯁ ꯅꯨꯡ ꯀꯔꯤ ꯀꯔꯤ ꯆꯥꯎꯈꯠꯂꯛꯄꯁꯦ
ꯑꯧ ꯍꯦꯂꯦ ꯍꯦꯂꯦ
ꯑꯣ ꯑꯗꯨꯗꯤ ꯅꯪ ꯀꯣꯏꯠ ꯊꯔꯝ ꯃꯅꯤ
ꯊꯥꯌꯦ ꯑꯁ ꯀ꯭ꯋꯦꯠ ꯊꯥꯕꯗꯨꯅ ꯈꯨꯋꯥ ꯑꯃ
ꯎꯝ ꯑꯩꯈꯣꯏ ꯃꯇꯝꯗꯗꯤ ꯀ꯭ꯋꯦꯠ ꯊꯥꯈꯤꯗ꯭ꯔꯦꯕꯀꯣ ꯑꯩꯈꯣꯏꯗꯤ ꯀ꯭ꯋꯦꯠ ꯅꯪ ꯀꯣꯏꯠ ꯅꯪꯗ꯭ꯔꯦꯕ ꯑꯩꯈꯣꯏꯒꯤ ꯍꯦꯛ ꯃꯊꯪꯒꯤ ꯅꯦꯛꯁꯀꯤ ꯀꯩꯅꯣ ꯗꯩꯅꯦꯕ ꯀ꯭ꯣꯏꯠ ꯕꯦꯁ ꯇꯩꯅꯕ ꯀ꯭ꯋꯠ ꯂꯥꯛꯏꯁꯦ ꯑꯩꯈꯣꯏꯐꯥꯎꯗꯤ ꯀ꯭ꯋꯦꯠ ꯇꯥꯍꯧꯗ꯭ꯔꯦꯗꯨꯅ ꯂꯥꯏꯕꯛꯄꯨꯗꯤ ꯐꯔꯦ ꯅꯣꯏꯁꯦ ꯀ꯭ꯋꯦꯠ ꯑꯃꯨꯛ ꯐ ꯊꯥꯔꯦ ꯀ ꯆꯦ ꯁꯦꯂꯦꯛꯁꯟ ꯐꯪꯉꯀꯥꯟꯗ ꯑꯦꯟꯇ꯭ꯔꯥꯟꯁ ꯑꯃꯨꯛ ꯊꯥꯏ ꯅꯠꯇ꯭ꯔꯣ
ꯑ ꯀ꯭ꯋꯦꯠꯇꯣ ꯀꯩꯅꯣ ꯊꯥꯈ꯭ꯔꯕꯅꯤꯅ ꯃꯥꯔꯛꯇꯨ ꯀ꯭ꯋꯦꯠꯀꯤ ꯃꯥꯔꯛꯇꯨꯒ ꯑꯗꯒꯤ ꯒ꯭ꯔꯦꯖꯨꯋꯦꯁꯟꯒꯤ ꯃꯥꯔꯛꯇꯣ
ꯑꯗꯨꯒ ꯑꯅꯤꯗꯨꯗꯩ ꯇꯧꯔꯒ ꯈꯜꯂꯦ
ꯑꯣ ꯑꯣ ꯑꯣ ꯐꯔꯦ ꯐꯔꯦ ꯅꯪ ꯁꯦꯂꯦꯛꯁꯟ ꯐꯪꯍꯧꯔꯤꯗꯣ ꯑꯗꯨꯕꯨꯗꯤ ꯅꯪꯗꯣ ꯂꯥꯏꯔꯤꯛ ꯄꯥꯕ ꯌꯥꯝ ꯀꯟꯕꯅꯦ ꯑꯗꯨꯅꯅꯦ
ꯑꯁ ꯀ꯭ꯦꯠ ꯊꯥꯔꯝꯗꯥꯏꯗꯨꯗꯤ ꯉꯥꯎꯋꯦꯍꯦ
ꯑꯩꯁꯨꯅꯦ ꯁꯨꯝ ꯍꯟꯗꯛꯀꯤ ꯀꯨꯋꯦꯠꯇꯨ ꯀꯩꯅꯣꯁꯨ ꯇꯧꯈꯤꯗꯅ ꯌꯥꯎꯁꯪ ꯃꯌꯥꯁꯨ ꯑꯣꯏꯈꯤꯏꯕ
ꯎꯥ
ꯑꯗꯨꯅ ꯌꯥꯎꯁꯪꯗꯁꯨ ꯂꯥꯡꯅꯤꯡ
ꯎꯝ
ꯑꯗꯒꯤ ꯂꯥꯏꯔꯤꯛꯇꯨꯁꯨ ꯄꯥꯗꯕ ꯌꯥꯗꯕ ꯑꯁ ꯑꯗꯨꯗ ꯑꯗꯨꯝ ꯃꯣꯏꯅꯗꯤ ꯍꯥꯏꯗꯣꯏꯅꯦꯕ ꯏꯆꯦ ꯍꯣꯏꯅꯗꯤ ꯌꯥꯎꯁꯪꯗꯨꯕꯨ ꯅꯨꯃꯤꯗꯥꯡ ꯇꯧꯕ ꯅꯠꯇꯦ ꯑꯌ ꯑꯌꯨꯛꯇꯨꯒ ꯅꯨꯡꯗꯥꯡꯒ ꯄꯥꯔꯣ ꯑꯗꯨꯒ ꯅꯨꯡꯊꯤꯟ ꯉ ꯉꯥꯏꯍꯥꯛ ꯍꯦꯛ ꯌꯦꯡꯕ ꯊꯣꯛꯑꯣꯅ ꯍꯥꯏꯕ ꯑꯗꯨꯑꯣꯏꯁꯨ ꯋꯥꯈꯜ ꯑꯗꯤ ꯂꯩꯇꯥꯗꯦꯗꯅ ꯄꯩꯈꯥ ꯑꯃ ꯂꯩꯔꯤꯕꯅꯤꯅ
ꯃꯥꯅꯦ ꯃꯥꯅꯦ ꯌꯥꯎꯋꯦꯁꯨ ꯊꯣꯛꯄ ꯑꯗꯩꯗꯤ ꯑꯃꯨꯛ ꯍꯌꯦꯡ ꯁꯦꯂꯦꯛꯁꯟ ꯐꯪꯗ꯭ꯔꯗꯤ ꯁꯨꯛ ꯌꯥꯝ ꯇꯝꯃꯛꯑꯒ ꯃꯤ ꯏꯃꯥꯟꯅꯕꯤꯈꯩ ꯈꯟꯈ꯭ꯔꯒ ꯑꯩ ꯑꯃꯨꯛ ꯂꯩꯍꯧꯔꯗꯤꯅꯦ ꯁꯤꯒꯨꯝꯕ ꯋꯥꯈꯜꯁꯤꯁꯨ ꯃꯌꯥꯝ ꯈꯜꯂꯤꯅꯦꯕ ꯑꯗꯩ ꯑꯃꯨꯛꯁꯨ ꯌꯥꯎꯅꯤꯡ ꯑꯗꯩ ꯃꯌꯥꯝꯅ ꯁꯨꯝ ꯃꯤꯃꯥꯡꯗ ꯂꯥꯡ ꯂꯩꯔꯒ ꯑꯩꯅ ꯂꯥꯏꯔꯤꯛ ꯐꯕꯤꯅꯤꯅ ꯑꯗꯨꯝ ꯀꯃꯥꯏꯅ ꯄꯥ ꯂꯩꯅꯤ ꯅꯠꯇ꯭ꯔꯥ
ꯍꯣꯏ ꯑꯗꯒꯤ ꯀꯩꯅꯣꯗꯨꯁꯨ ꯌꯥꯎꯍꯧꯗ ꯌꯥꯎꯁꯪꯗꯨꯁꯨ ꯌꯥꯎꯍꯧꯗ ꯑꯦꯛꯖꯥꯝꯁꯨ ꯈꯜꯍꯧꯗ ꯑꯅꯤꯃꯛ ꯃꯥꯡꯗꯣꯏ ꯁꯔꯨꯛꯇꯅꯅꯦ ꯑꯩꯁꯦ ꯀꯩꯅꯣ ꯇꯧꯋꯦ ꯑꯣꯏꯅ ꯎꯝ ꯑꯌꯨꯛꯇꯣ ꯄꯨꯡ ꯇꯔꯥꯃꯥꯊꯣꯏ ꯑꯗꯥꯏ ꯐꯥꯎꯕ ꯑꯃꯨ ꯄꯥꯔꯦ ꯄꯥꯔꯒ ꯆꯥꯛ ꯆꯥ ꯊꯣꯛꯑꯒ ꯅꯨꯃꯤꯗꯥꯡ ꯋꯥꯏꯔꯝ ꯉꯥꯛꯇꯪ ꯄꯣꯊꯥꯔꯒ ꯅꯨꯃꯤꯗꯥꯡ ꯋꯥꯏꯔꯝ ꯄꯨꯡ ꯑꯅꯤꯒ ꯇꯥꯕꯗꯣ ꯑꯗꯨꯗꯒꯤ ꯉꯥꯏꯍꯥꯛ ꯉꯥꯏꯍꯥꯛ ꯌꯦꯡꯕ ꯊꯣꯛꯑꯦ ꯁꯣꯔꯣꯛꯇ ꯃꯤꯈꯩ ꯄꯩꯁꯥ ꯃꯨꯟꯕꯗꯣ ꯄꯩꯁꯥ ꯊꯛꯄꯗꯤ ꯌꯥꯎꯗ꯭ꯔꯦ ꯑꯩꯈꯣꯏꯗꯣ ꯍꯥꯏꯗꯤ ꯄꯩꯁꯥ ꯑꯩꯗꯤ ꯄꯩꯈꯥꯗꯣ ꯂꯩꯔꯕꯅꯤꯅ ꯄꯩꯁꯥ ꯊꯠꯄꯗꯣ ꯌꯥꯎꯔꯗꯤ ꯑꯃꯨꯛ ꯑꯩꯈꯣꯏ ꯃꯥ ꯍꯣꯏꯅ ꯈꯤꯇꯪ ꯁꯣꯏꯕꯗ ꯆꯩꯕꯗꯣ ꯅꯨꯡꯉꯥꯏꯈꯤꯗꯣꯏꯅꯤꯗꯅ
ꯃꯥꯅꯦ ꯃꯥꯅꯦ
ꯑꯗꯨꯅ ꯑꯩꯁꯦ ꯄꯩꯁꯥ ꯊꯠꯄꯗꯨꯗꯤ ꯌꯥꯎꯗ꯭ꯔꯦ ꯉꯥꯍꯥꯛ ꯉꯥꯍꯥꯛ ꯌꯦꯡꯕ ꯊꯣꯛꯑꯦ ꯑꯗꯥꯒꯤ ꯄꯩꯁꯥ ꯊꯠꯄꯗꯣ ꯌꯥꯎꯔꯨꯔꯗꯤ ꯋꯥꯔꯕꯅꯤꯅ ꯅꯨꯃꯤꯠ ꯅꯨꯃꯤꯗꯥꯡꯗꯣ ꯇꯨꯝꯅꯤꯡꯉꯅꯤ ꯂꯥꯏꯔꯤꯛ ꯄꯥꯕꯗꯣ ꯉꯝꯃꯔꯣꯏ ꯑꯗꯨꯅ ꯑꯗꯨꯒꯤ ꯈꯜꯂꯒ ꯑꯩꯁꯦ ꯄꯩꯁꯥ ꯊꯠꯄꯗꯗꯤ ꯊꯣꯛꯇ꯭ꯔꯦ ꯅꯨꯃꯤꯗꯥꯡꯗꯣ ꯑꯗꯨꯝ ꯄꯨꯡ ꯇꯔꯨꯛ ꯑꯗꯥꯏꯗ ꯒꯤ ꯑꯗꯨꯝ ꯂꯥꯏꯔꯤꯛ ꯄꯥꯕꯗꯣ ꯐꯝꯕ ꯉꯝꯅꯕꯅꯦꯅ
ꯑꯣ ꯑꯗꯨꯅꯅꯦ ꯅꯪ ꯌꯥꯎꯔꯛꯏꯗꯣ ꯍꯥꯏꯗꯤ ꯀꯟꯅ ꯍꯣꯠꯅꯖꯕꯗꯣ ꯑꯗꯨꯅꯁꯨꯅꯦ ꯑꯗꯨꯝ ꯍꯥꯏꯗꯤ ꯍꯩꯌꯦꯅ ꯍꯥꯏꯔꯁꯨ ꯑꯦꯟꯇ꯭ꯔꯥꯟꯁꯇꯣ ꯈꯤꯇꯪ ꯌꯦꯡꯕ ꯈꯣꯠꯄ ꯇꯧꯗ꯭ꯔꯗꯤ ꯃꯤꯁꯦ ꯀꯥꯎꯕ ꯅꯥꯏꯕꯅꯤꯅ ꯀꯥꯎ ꯍꯌꯦꯡ ꯀꯣꯏꯁꯟꯗꯣ ꯎꯒꯤꯒꯨꯝꯁꯨ ꯇꯧ ꯂꯥꯛꯈꯤꯒꯨꯝꯁꯨ ꯇꯧ ꯃꯥꯅꯒꯨꯝ ꯑꯦꯟꯁꯔꯗꯨꯁꯨ ꯃꯣꯏ ꯄꯤꯔꯛꯇꯣꯏꯗꯣ ꯃꯥꯅꯥ ꯃꯥꯅꯥꯕꯁꯨ ꯄꯤꯗꯅꯀꯣ ꯑꯂꯤ ꯀꯔꯝꯕꯅꯣ ꯈꯜꯂꯒ ꯇꯧꯗꯣꯏꯅꯤ ꯈꯔ ꯌꯦꯡꯍꯧꯗ꯭ꯔꯗꯤ ꯑꯗꯨ ꯌꯦꯡꯍꯧꯕꯩꯁꯨꯅꯤ ꯐꯔꯤꯗꯣ ꯑꯩꯈꯣꯏ ꯁꯤꯗꯅꯅꯦ ꯌꯥꯎꯁꯪꯁꯦ ꯀꯩꯅꯣ ꯇꯧꯗꯦꯕ ꯑꯩꯈꯣꯏ ꯂꯝꯗꯗꯤ ꯎꯝ ꯕꯟ ꯊꯠꯄꯁꯦ ꯀꯌꯥ ꯇꯧꯅꯗꯦꯕ ꯅꯣꯁ ꯑꯁꯣꯝꯗꯅ ꯑꯃꯨꯛ ꯌꯥꯝ ꯇꯧꯅꯗ꯭ꯔꯥ ꯑꯩꯈꯣꯏꯗꯤ ꯇꯧꯗꯦ ꯑꯣꯕꯀꯣ ꯑꯗꯨꯅꯅꯦ ꯑꯩꯈꯣꯏ ꯊꯥꯕꯜ ꯆꯣꯡꯕ ꯄꯥꯔ ꯀꯥꯡꯒꯨꯗꯣ ꯂꯩꯁꯥꯕꯤꯈꯩꯗꯣ ꯑꯗꯨꯅꯗꯤꯀꯣ ꯌꯥꯎꯁꯪ ꯏꯁꯄꯣꯔꯠꯁ ꯇꯧꯋꯤꯗꯅ ꯌꯥꯎꯁꯪ ꯏꯁꯄꯣꯔꯠꯁꯀꯤ ꯃꯃꯥꯡꯗ ꯅꯣꯡꯃꯔ ꯀꯩꯅꯣꯃ ꯊꯠꯂꯦꯕ ꯑꯗꯨ ꯃꯉꯥꯏꯔꯦ ꯊꯠꯂꯤꯁꯦ ꯑꯗꯨꯁꯨ ꯑꯩꯗꯤ ꯊꯣꯛꯇꯦ ꯇꯟꯗꯅ ꯍꯥꯏꯗꯤ ꯈꯣꯗꯦ ꯌꯥꯝꯅ ꯊꯥꯕꯜ ꯆꯣꯡꯗꯣꯏꯅꯦ ꯏꯁꯄꯣꯔꯠ ꯑꯗꯨꯃꯥꯏꯟ ꯁꯣꯛꯄꯁꯦ ꯌꯥꯝꯅ ꯎꯝ ꯀꯩ ꯍꯥꯏꯗꯣꯏꯅꯣ ꯌꯥꯝꯅ ꯌꯥꯎꯅꯤꯡꯗꯕꯗꯣ ꯊꯥꯕꯜ ꯆꯣꯡꯕꯩ ꯈꯥꯛꯅꯤꯡꯕ ꯑꯩꯅ ꯑꯩꯗꯤ ꯌꯥꯝ ꯁꯣꯟꯒꯜꯂꯦ ꯍꯥꯏꯦ ꯅꯇ꯭ꯔꯥꯅꯦ ꯋꯥꯒꯟꯕꯅꯤꯅꯅꯦ ꯏꯁꯥꯗꯣ ꯋꯥꯅꯦꯅ ꯄꯥꯈꯠꯄꯒꯤꯅꯦ ꯑꯁ ꯑꯁꯤ ꯆꯥꯔꯨꯔꯒ ꯑꯩꯁꯦ ꯍꯣꯔꯦꯟ ꯋꯥꯔꯒ ꯊꯥꯕꯜ ꯆꯣꯡꯉꯝꯃꯣꯏ ꯑꯗꯨꯏ ꯁꯔꯨꯛꯄꯨꯗꯤ ꯑꯗꯨꯝ ꯂꯩꯖꯔꯒꯦ ꯃꯤꯅꯕꯨꯗꯤ ꯌꯥꯝ ꯐꯨꯅꯤꯡꯕ ꯈꯣꯠ ꯊꯥꯕꯜ ꯆꯣꯡꯕꯁꯨ ꯊꯣꯛꯂꯛ ꯑꯗꯣ ꯑꯇꯣꯞꯄ ꯄꯩꯁꯥ ꯈꯥꯏꯕ ꯈꯣꯠꯄꯕꯨꯗꯤ ꯂꯣꯏ ꯌꯥꯎꯋꯦꯕ ꯑꯗꯩꯗꯤ ꯑꯩꯈꯣꯏꯅꯁꯨ ꯑꯍꯟ ꯑꯣꯏꯁꯜꯂꯛꯑꯦ ꯑꯍꯜ ꯑꯣꯏꯔꯗꯤ ꯍꯥꯏꯗꯤ ꯑꯉꯥꯡꯒꯨꯝꯕꯁꯦ ꯂꯩꯁꯥꯕꯤ ꯑꯆꯧꯕꯁꯦ ꯌꯥꯝ ꯀꯟꯅ ꯂꯩ ꯂꯩꯗ꯭ꯔꯦꯕꯀꯣ ꯑꯔꯤꯕꯤꯁꯤꯡꯗꯣ ꯊꯣꯛꯁꯨ ꯊꯣꯛꯅꯔꯛꯇ꯭ꯔꯦ ꯂꯩꯔꯁꯨ ꯑꯗꯩꯗꯤ ꯑꯩꯈꯣꯏꯅ ꯍꯦꯟꯅ ꯂꯤꯗꯔ ꯑꯣꯏꯔꯛꯄ ꯗꯣ ꯑꯗꯩ ꯑꯌꯥꯝꯕꯅ ꯁꯨꯝ ꯂꯥꯏꯔꯤꯛ ꯇꯝꯕ ꯈꯣꯠꯄꯒꯤ ꯌꯥꯎꯁꯪ ꯌꯨꯝꯗ ꯍꯜꯂꯛꯇꯕ ꯌꯥꯝꯅ ꯌꯥꯎꯅꯩꯌꯦꯕ ꯀꯣ ꯑꯗꯨꯅ ꯌꯥꯎꯗꯗꯤ ꯐꯖꯔꯣꯏ ꯍꯌꯦꯡ ꯃꯃꯥꯡ ꯃꯀꯣꯛ ꯆꯤꯡꯉ ꯆꯣꯡꯒꯦꯗꯤ ꯍꯥꯏꯔꯛꯀꯥꯅꯤ ꯑꯗꯨꯒ ꯍꯌꯦꯡ ꯄꯩꯁꯥ ꯀꯩꯅꯣ ꯇꯧꯀꯥꯟꯗꯗꯤ ꯌꯥꯎ ꯍꯥꯏꯅꯤꯅ ꯊꯣꯛꯑꯦꯕ ꯑꯗꯨꯅ ꯊꯥꯕꯜꯗꯤ ꯑꯩꯈꯣꯏ ꯑꯅꯤꯔꯛ ꯆꯣꯡꯍꯧꯋꯦ ꯅꯣꯏꯗꯤ ꯊꯥꯕꯜ ꯀꯌꯥꯔꯛ ꯆꯣꯡꯍꯧꯒꯦ
ꯑꯗꯨꯅꯦ ꯑꯩ ꯌꯥꯝꯅ ꯆꯥꯈꯩꯁꯦ ꯊꯥꯕꯜꯗꯨꯁꯨ ꯌꯥꯎ ꯌꯥꯎꯁꯪ ꯃꯅꯨꯡ ꯆꯣꯡꯉꯕꯅꯤꯅ ꯑꯩꯗꯣ ꯌꯥꯎꯗ꯭ꯔꯦꯗꯅ ꯌꯥꯎꯗ꯭ꯔꯒ ꯌꯥꯎꯁꯪ ꯂꯣꯏꯔꯒ ꯆꯩꯔꯥꯎꯕꯁꯤꯗ ꯆꯣꯡꯉꯒꯦ ꯅ ꯍꯥꯏꯔꯒꯅꯦ ꯆꯩꯔꯥꯎꯕꯁꯦ ꯑꯩꯈꯣꯏ ꯁ꯭ꯋꯥꯏꯗ ꯊꯥꯕꯜꯁꯦ ꯑꯅꯤ ꯂꯩꯕ ꯑꯩꯈꯣꯏ ꯂꯩꯀꯥꯏꯁꯤꯗ
ꯑꯥ ꯑꯥ
ꯑꯩꯈꯣꯏ ꯂꯩꯀꯥꯏꯁꯤꯗ ꯊꯥꯕꯜꯁꯦ ꯑꯅꯤ ꯂꯩꯁꯜꯂꯕ ꯑꯗꯩꯗꯤ ꯄꯩꯁꯥꯁꯦ ꯈꯥꯏꯕꯗꯣ ꯑꯃꯗꯁꯨ ꯆꯠꯄ ꯅꯨꯡꯉꯥꯏꯇ ꯑꯃꯗ ꯆꯠꯂꯒ ꯑꯃꯗꯁꯨ ꯌꯥꯎꯅꯤꯡꯉꯛꯑꯗꯤ ꯑꯃꯨꯛꯁꯨ ꯈꯟꯕꯗꯣ ꯑꯗꯨꯒꯤ ꯑꯩꯁꯦ ꯄꯩꯁꯥ ꯈꯥꯏꯕꯗꯨꯗꯤ ꯆꯠꯇ꯭ꯔꯦ ꯄꯩꯁꯥꯗꯣ ꯑꯅꯤꯃꯛ ꯀꯤꯗꯤ ꯍꯥꯞꯄꯦ ꯑꯩꯈꯣꯏꯒꯤ ꯂꯣꯏꯅ ꯑꯗꯨꯒ ꯀꯩꯅꯣ ꯇꯧꯔꯦ ꯊꯥꯕꯜꯗꯣ ꯑꯗꯨꯝ ꯆꯣꯡꯒꯤꯗ꯭ꯔꯦꯗꯅ ꯏꯔꯥꯡ ꯑꯃꯨꯛ ꯂꯩꯏꯁꯤꯟꯈꯤꯗꯅ ꯑꯗꯣ ꯄꯩꯁꯥꯗꯣ ꯀꯃꯥꯏꯅ ꯇꯧꯔꯝꯗꯣꯏꯅꯣ ꯈꯪꯗꯦ ꯃꯣꯏ ꯊꯥꯕꯜ ꯁꯤꯟꯕ ꯀꯥꯡꯕꯨꯗꯣ
ꯑꯩꯈꯣꯏꯒꯤꯅꯅꯦ ꯊꯥꯕꯜꯗꯣ ꯌꯥꯎꯁꯪꯗ ꯑꯃꯥꯑ ꯆꯣꯡꯉꯦ ꯑꯗꯨꯒꯤ ꯃꯇꯨꯡꯗꯅꯦ ꯑꯩꯈꯣꯏ ꯗꯥꯎ ꯌꯥꯍꯧꯕꯩꯅꯦꯕ ꯏꯔꯥꯡ ꯀꯩꯅꯣ ꯇꯧꯈꯤꯕꯗꯣ ꯎ ꯊꯤꯡꯕꯗꯣ ꯃꯣꯏ ꯗꯦꯠ ꯀꯌꯥꯈꯩꯅꯣ ꯊꯤꯡꯗ꯭ꯔꯅꯦ ꯑꯩꯈꯣꯏꯒꯤꯅꯅꯦ ꯑ ꯃꯦꯇ꯭ꯔꯤꯛ ꯑꯦꯛꯖꯥꯝ ꯂꯣꯏꯕꯗꯣ ꯇꯦꯟ ꯑꯦꯛꯖꯥꯝ ꯂꯣꯏꯕꯗꯣ ꯑꯗꯨꯒ ꯍꯦꯛ ꯅꯣꯡ ꯅꯤꯅꯤ ꯂꯩꯔꯒ ꯆꯣꯡꯍꯧꯋꯦꯕ ꯃꯣꯏꯒꯤ ꯈꯜꯂꯒ ꯈꯥꯛꯄꯅꯤꯗ ꯅꯠꯇ꯭ꯔꯗꯤ ꯑꯩꯈꯣꯏ ꯑꯗꯨꯝ ꯌꯥꯎꯁꯪꯗ ꯆꯣꯡꯊꯣꯛꯑꯁꯨ ꯌꯥꯏꯕ ꯀꯣ ꯑꯗꯨꯅ ꯃꯣꯏ ꯊꯣꯛꯂꯛꯄꯒ ꯅꯣꯡꯅꯤ ꯂꯩꯔꯒ ꯆꯣꯡꯉꯁꯤꯅ ꯑꯗꯨꯃꯥꯏꯅ ꯍꯥꯏꯅꯔꯒ ꯆꯣꯡꯕꯅꯦ ꯀꯩꯒꯨꯝꯕ ꯑꯩꯈꯣꯏꯁꯨ ꯆꯩꯔꯥꯎꯕ ꯉꯥꯏꯔꯝꯃꯕ ꯑꯗꯨꯝ
ꯇꯣꯛꯑꯦ
ꯑꯁꯤ ꯆꯠꯂ ꯇꯧꯅꯤ ꯑ ꯆꯣꯡꯍꯥꯎꯔꯦ ꯑꯅꯤꯔꯛ
ꯑꯗꯨꯅꯦ ꯑꯗꯒꯤ ꯑꯩꯈꯣꯏ ꯃꯥꯝꯃꯒꯤ ꯃꯆꯥꯅꯨꯄꯤꯗꯨꯁꯨ ꯑꯩꯒ ꯆꯣꯡꯃꯤꯟꯅꯁꯦꯅ ꯃꯥꯁꯨ ꯄꯨꯟꯅ ꯉꯥꯏꯃꯤꯟꯅꯔꯦ ꯑꯩꯅꯕꯨꯗꯤ ꯍꯥꯏꯕꯅꯤ ꯅꯪ ꯆꯣꯡꯍꯧꯔꯣꯗ ꯍꯌꯦꯡ ꯀꯣꯟꯅ ꯑꯩꯒ ꯑꯃꯨꯛ ꯆꯣꯡꯁꯦꯅ ꯍꯥꯏꯕꯅꯦ ꯑꯗꯣ ꯃꯥꯅ ꯑꯁ ꯃꯥꯁꯨ ꯏꯃꯥꯟꯅꯕꯤ ꯑꯣꯏꯅ ꯂꯣꯏꯅꯔꯕꯅꯤꯅ ꯅꯨꯡꯉꯥꯏꯇ꯭ꯔꯦꯗꯅ ꯑꯗꯨꯅ ꯑꯁ ꯀꯣꯟꯅ ꯑꯗꯨꯝ ꯅꯪ ꯆꯣꯡꯀꯥꯟꯗ ꯆꯣꯡꯃꯤꯟꯅꯔꯁꯦꯅ ꯍꯥꯏꯔꯒ ꯃꯥꯁꯨ ꯆꯣꯡꯗ꯭ꯔꯦ ꯑꯗꯣ ꯍꯟꯗꯛ ꯆꯍꯤꯒꯤ ꯏꯕꯥꯏꯅꯤ ꯊꯥꯕꯜ ꯑꯃꯐꯥꯎ ꯆꯣꯡꯍꯧꯗ꯭ꯔꯦ ꯑꯩꯅꯕꯨꯗꯤ ꯍꯥꯏꯕ ꯃꯉꯣꯟꯗ ꯀꯣꯟꯅ ꯂꯛꯅꯕ ꯑꯩꯅ ꯍꯟꯗꯅ ꯆꯣꯡꯉꯨ ꯍꯥꯏꯗ꯭ꯔꯣ ꯅꯪꯉꯣꯟꯗ ꯑꯩ ꯆꯣꯡꯗ꯭ꯔꯁꯨꯅ ꯍꯥꯏꯕ ꯃꯥꯅ ꯑꯁ ꯅꯪ ꯆꯣꯡꯗ꯭ꯔꯗꯤ ꯏꯊꯟꯗ ꯌꯥꯎꯕꯗꯣ ꯇꯜꯂꯦ ꯇꯧꯕꯅꯦꯅ
ꯅꯦꯛꯁ ꯏꯌꯥꯔꯗ ꯐꯖꯅ ꯆꯣꯡꯉꯣ
ꯍꯣꯏ ꯑꯁ ꯈꯜꯂꯤꯅꯦ ꯃꯊꯪꯗ ꯐꯖꯅ ꯆꯣꯡꯉꯒꯦꯅ
ꯆꯣꯡꯉꯣ ꯀꯦꯊꯔꯒ ꯆꯣꯡꯍꯧꯔꯦ ꯊꯥꯕꯜ ꯍꯥꯏꯁꯦ ꯅꯍꯥ ꯑꯣꯏꯔꯤꯉꯩ ꯆꯣꯡꯍꯧꯗꯅ ꯍꯌꯦꯡ ꯍꯥꯟꯅꯨꯔ ꯆꯣꯡ ꯌꯥꯄꯣꯠꯇꯦ ꯗꯥꯎ ꯌꯥꯗꯕꯩꯅꯦ ꯑꯗꯨꯕꯨꯗꯤ
ꯑꯩꯈꯣꯏ ꯕꯕꯥ ꯍꯣꯏꯅ ꯀ꯭ꯂꯥꯁ ꯇꯦꯟ ꯂꯣꯏꯕꯒ ꯊꯥꯕꯜ ꯆꯣꯡꯕ ꯌꯥꯎꯕ ꯌꯥꯔꯦꯒ ꯍꯥꯏꯌꯦꯕꯀꯣ ꯑꯉꯥꯡ ꯑꯣꯏꯔꯤꯀꯥꯟꯗ ꯊꯥꯕꯜꯁꯦ ꯌꯥꯎꯍꯟꯗ꯭ꯔꯦꯕ ꯑꯗꯣ ꯑꯩꯈꯣꯏꯗꯤ ꯀ꯭ꯂꯥꯁ ꯇꯦꯟ ꯍꯦꯛ ꯂꯣꯏꯈꯤꯕꯒ ꯀꯣꯔꯣꯅꯥ ꯑꯃꯨꯛ ꯍꯧꯔꯦꯗꯦꯅ
ꯑꯧ ꯑꯧ ꯑꯧ ꯏꯔꯥꯡ ꯃꯌꯥꯝꯁꯤꯅ
ꯍꯣꯏ ꯀꯣꯔꯣꯅꯥ ꯀꯣꯔꯣꯅꯥꯗꯨ ꯂꯩꯈ꯭ꯔꯕꯅꯤꯅ ꯊꯥꯕꯜꯁꯦ ꯆꯣꯡꯈꯤꯗ꯭ꯔꯦꯗꯅ ꯑꯗꯒꯤ ꯀꯣꯂꯦꯖ ꯀꯥꯔꯛꯑꯀꯥꯟꯗ ꯀꯣꯂꯦꯖ ꯀꯥꯔꯛꯑꯀꯥꯟꯗ ꯆꯣꯡꯉꯦ ꯑꯍꯥꯟꯕ ꯊꯥꯕꯜꯗꯣ ꯆꯣꯡꯍꯧꯔꯦ ꯑꯗꯨꯗ ꯑꯗꯗꯤ ꯃꯣꯏꯅ ꯑꯩꯒꯤ ꯐꯤꯔꯣꯜꯒꯥꯁꯦ ꯍꯥꯏꯗꯤ ꯂꯩꯒꯦꯒꯁꯤ ꯌꯥꯔꯦ ꯂꯣꯏꯅꯃꯛ ꯂꯩꯒꯦ ꯑꯗꯨ ꯂꯣꯏꯅ ꯌꯥꯕꯤꯔꯦ ꯃꯣꯏꯅ ꯑꯍꯥꯟꯕ ꯊꯥꯕꯜꯅꯤꯅꯥꯅ ꯑꯗꯨꯒ ꯑꯗꯨꯗ ꯆꯣꯡꯉꯦ ꯐꯖꯅ ꯆꯣꯡꯉꯦ ꯑꯗꯨꯗꯅꯦ ꯑꯩꯁꯦ ꯈꯣꯡꯁꯦ ꯈꯔ ꯅꯧꯋꯤꯗꯅꯀꯣ ꯑꯩꯒꯤ ꯈꯣꯡꯗꯣ ꯍꯥꯟꯅ ꯈꯣꯡꯁꯦ ꯂꯩꯊꯦꯛꯈ꯭ꯔꯕꯅꯦꯕ ꯇꯨꯌꯦꯜꯞ ꯊꯥꯔꯝꯗꯥꯏꯁꯤꯗ
ꯑ ꯅꯪꯁꯨ ꯈꯣꯡ ꯂꯩꯊꯦꯛꯈ꯭ꯔꯕꯣ
ꯂꯩꯊꯦꯛꯈ꯭ꯔꯦ
ꯑꯁ ꯀꯔꯝꯕꯅꯣ ꯂꯦꯞꯇꯔꯣ ꯂꯥꯏꯠ ꯔꯥꯏꯠꯠꯇꯔꯣ
ꯂꯦꯐꯇ
ꯅꯪꯒ ꯑꯩꯒ ꯃꯥꯟꯅꯕ꯭ꯔꯣ ꯑꯩꯁꯨ ꯈꯣꯡ ꯂꯩꯩꯊꯦꯛꯑꯦꯕ ꯑꯩꯗꯤ ꯀꯨꯏꯗ꯭ꯔꯤꯌꯦ ꯀꯩꯅꯣꯗ ꯑꯩꯁꯨ ꯂꯦꯞꯇꯅꯦꯕꯀꯣ ꯑꯗꯣ ꯑꯩꯩꯅꯅꯦ ꯑꯃ ꯀꯩꯅꯣꯗꯣ ꯁꯤꯒꯤ ꯀꯩ ꯑꯦꯡꯀꯜꯗꯣ ꯈꯨꯃꯤꯠ ꯍꯥꯏꯕ꯭ꯔꯥ ꯑ ꯑꯗꯨꯋꯥꯏꯗ
ꯑꯣ ꯑꯩꯒꯤꯅ ꯑꯗꯨꯗ ꯅꯠꯇꯦ ꯈꯣꯡꯁꯥꯗꯅꯦꯕ ꯑꯗꯨꯒꯅꯦ ꯀꯩꯅꯣ ꯇꯧꯔꯦ ꯑꯗꯨꯗ ꯀ꯭ꯂꯥꯁ ꯇꯨꯌꯦꯐꯀꯤꯗꯨꯗꯨ ꯇꯧꯈꯤꯕꯗꯨꯗꯒꯤ ꯂꯩꯊꯤꯈꯤꯕꯗꯨꯗꯒꯤ ꯑꯗꯨꯝ ꯀꯛ ꯇꯧꯕꯒ ꯍꯦꯛ ꯂꯩꯊꯦꯛꯄ ꯀꯛ ꯇꯧꯕꯒ ꯂꯩꯊꯦꯛ ꯑꯗꯨꯝ ꯇꯧꯈ꯭ꯔꯦꯕ
ꯎꯝ ꯃꯐꯝ ꯇꯥꯗ꯭ꯔꯗꯤ ꯃꯣꯏꯁꯦ ꯐꯔꯛ ꯌꯥꯝ ꯇꯥꯕꯅꯦ ꯑꯗꯣ ꯑꯗꯨꯃꯤꯅ ꯀꯥꯟꯗꯅꯦ ꯂꯩꯕꯨ ꯂꯩꯊꯦꯛꯈ꯭ꯔꯗꯤꯅꯦ ꯑꯗꯨꯝ ꯍꯟꯖꯤꯟ ꯍꯟꯖꯤꯟ ꯑꯗꯨꯝ ꯂꯩꯊꯦꯛꯑꯦ ꯍꯥꯏꯕꯅꯤ ꯐꯒꯠꯇꯦ ꯍꯥꯏꯕꯅꯤ
ꯍꯣꯏ ꯑꯗꯨꯃꯥꯏꯅ ꯍꯥꯏꯌꯦ ꯑꯗꯒꯤ ꯅꯨꯄꯤꯗꯤ ꯑꯣꯏꯅꯁꯨ ꯍꯦꯟꯅ ꯅꯨꯡꯉꯥꯏꯇꯦ ꯍꯥꯏꯗꯅꯀꯣ ꯑꯗꯨꯒꯤꯅꯦ ꯑꯩꯁꯦ ꯑꯗꯨꯒꯤ ꯊꯥꯕꯜ ꯆꯣꯡꯕꯗꯣ ꯊꯥꯕꯜ ꯆꯣꯡꯉꯤꯉꯩꯁꯤꯗꯅꯦ ꯈꯣꯡ ꯃꯐꯝ ꯇꯥꯗꯗꯅ ꯂꯩꯊꯦꯛꯑꯦ
ꯍꯝ
ꯑꯗꯩꯗꯤ ꯊꯥꯕꯜꯂꯤ ꯃꯌꯥꯏꯁꯤꯅꯗꯤ ꯑꯩꯁꯤꯅ ꯆꯩꯅꯥꯁꯦ ꯐꯥꯎꯗ꯭ꯔꯦꯕ ꯑꯗ ꯀꯛꯀꯛꯇꯤ ꯁꯨꯝ ꯅꯥꯕꯗꯣ ꯑꯗꯨꯗ ꯑꯩꯈꯣꯏꯗꯨꯗ ꯈꯨꯃꯥ ꯍꯣꯏ ꯊꯥꯕꯜ ꯌꯦꯡꯕ ꯐꯝꯕꯗꯨꯗ ꯅꯥꯀꯟꯗ ꯏꯗꯣꯝꯆꯥ ꯑꯃ ꯈꯣꯡ ꯁꯦꯝꯕ ꯍꯩꯕ ꯑꯃꯐꯝꯝ ꯂꯩꯔꯝꯃꯦ ꯑꯗ ꯃꯥꯅ ꯁꯤ ꯏꯆꯥꯅ ꯁꯨꯛ ꯌꯥꯝ ꯆꯣꯡꯅꯤꯡꯕꯁꯤꯕꯨ ꯑꯩ ꯁꯦꯝꯕꯤꯒꯦꯁꯦꯅ ꯍꯥꯏꯔꯒꯅꯦ ꯈꯔ ꯆꯠꯊꯣꯛꯑꯒ ꯃꯩ ꯊꯥꯜꯂꯒ ꯁꯦꯝꯕꯤꯔꯦ ꯃꯥꯅ ꯑꯗꯨꯒꯅꯦ ꯉꯥꯛꯇꯪꯗꯨꯗ ꯀꯩꯝ ꯇꯧꯗ꯭ꯔꯦꯕ ꯈꯣꯡꯁꯦ ꯐꯔꯦꯕ ꯑꯗꯨꯅ ꯆꯣꯡꯉꯦ ꯊꯥꯕꯜꯁꯦ ꯊꯥꯕꯜ ꯆꯣꯡꯕꯁꯤꯗ ꯍꯧꯖꯤꯛꯀꯥꯟꯗꯤ ꯅꯨꯄꯥꯈꯩ ꯊꯥꯕꯜ ꯆꯣꯡꯕ ꯂꯥꯛꯄꯁꯦ ꯍꯤꯗꯥꯛꯊ ꯍꯦꯛꯇ ꯂꯥꯛꯏꯗꯅꯀꯣ ꯑꯗꯨꯅꯅꯦ ꯃꯣꯏꯒꯨꯝꯕ ꯁꯨꯝ ꯀꯥ ꯇꯥꯁꯤꯜꯂꯛꯄ ꯊꯦꯡꯕꯗ ꯀꯥ ꯍꯣꯏ ꯊꯦꯡꯕꯗ ꯀꯥꯟꯅ ꯊꯜ ꯇꯥꯁꯤꯜꯂꯛꯄꯗꯨꯗꯒꯤꯗꯤ ꯆꯪꯉꯁꯦ ꯈꯣꯠꯂꯁꯦꯅ ꯍꯥꯏꯔꯒ ꯆꯪꯉꯛꯑꯦ ꯊꯥꯕꯜꯁꯦ ꯍꯦꯛ ꯁꯣꯡꯗꯕꯗꯒꯤꯗꯤ ꯈꯣꯡꯁꯦ ꯅꯥꯕ ꯍꯧꯔꯛꯑꯦ ꯑꯗꯩꯗꯤ ꯑꯩꯈꯣꯏ ꯕꯥꯁꯤꯅ ꯉꯥꯡꯉꯦ ꯈꯣꯡꯗꯣ ꯅꯥꯔꯛ ꯈꯪꯉꯗꯤ ꯁꯥꯕꯜ ꯇꯣꯛꯇꯦꯅ ꯑꯩꯅ ꯄꯨꯟꯁꯤꯒꯤ ꯍꯍꯥꯟꯕ ꯆꯣꯡꯕꯗ ꯄꯦꯟꯒꯩ ꯆꯣꯡ ꯊꯣꯛꯣꯛꯏꯅꯦꯅ ꯍꯥꯏꯕ ꯑꯗꯩꯗꯤ ꯅꯨꯃꯤꯠ ꯍꯨꯝꯅꯤ ꯃꯔꯤꯅꯤ ꯕꯦꯟꯗꯦꯖ ꯀꯦꯠꯂ ꯂꯩ
ꯑꯗꯨꯅꯦ ꯑꯩꯈꯣꯏꯅꯗꯤ ꯃꯁꯤꯗꯩꯁꯤꯗ ꯆꯣꯡꯒꯗꯕꯅꯤꯅ ꯍꯔꯥꯎꯗꯅ ꯀꯦꯕꯍꯣ ꯀꯩꯍꯣ ꯀꯩꯍꯣ ꯇꯧꯔꯒ ꯊꯣꯛꯇꯣꯏꯅꯦꯕ ꯃꯁꯤꯗꯩꯁꯤꯗ ꯕꯤꯠ ꯂꯩꯗꯅ ꯑ ꯃꯣꯏꯅ ꯅꯪ ꯁꯤ ꯅꯪꯒꯤꯔꯥ ꯎ ꯑꯗꯨꯗꯨꯒ ꯕꯤꯠ ꯂꯩꯇꯅ ꯊꯣꯛꯑꯅꯤ ꯑꯗꯨꯒ ꯃꯣꯏꯁꯤꯅ ꯌꯨ ꯊꯛꯆꯜꯂ ꯈꯣꯠꯂꯒ ꯂꯥꯛꯑꯅꯤ ꯉꯥꯎꯁꯟꯅꯕ ꯉꯥꯛꯇꯃꯟꯅ ꯃꯍꯥ ꯆꯦꯜꯂꯒ ꯕꯤꯠ ꯈ꯭ꯋꯥꯏ ꯂꯩꯇꯕ ꯑꯗꯨꯗꯣ ꯃꯥꯅꯦ ꯃꯥꯅꯤ ꯕꯤꯠ ꯌꯥꯝ ꯍꯜꯂꯦꯕ ꯑꯗꯨꯗꯨꯅ ꯑꯗꯣ ꯆꯣꯡꯕꯁꯨ ꯑꯗꯨ ꯆꯣꯡꯅꯤꯡꯉꯤꯀꯣ ꯆꯍꯤ ꯑꯃꯒꯤ ꯀꯦ ꯑꯃꯨꯛꯇꯪꯅꯦꯡꯅ ꯈꯜꯂꯒ ꯃꯣꯏꯒꯤ ꯑꯩꯈꯣꯏ ꯃꯣꯏꯒ ꯑꯣꯟ ꯆꯠꯂꯒ ꯋꯥꯔꯤ ꯁꯥꯟꯅꯗꯧ ꯅꯠꯇꯦ ꯈꯣꯏꯊꯣꯛꯄ ꯆꯣꯡꯉꯗꯣꯏꯅꯦꯅ ꯈꯜꯂꯒ
ꯍꯣꯏ
ꯋꯥꯈꯟꯗꯕꯨꯗꯤ ꯑꯗꯨꯃꯥꯏꯅ ꯈꯜꯂ ꯊꯣꯛꯆꯕ ꯑꯗꯨꯁꯨ ꯍꯦꯛ ꯄꯥꯏꯃꯤꯟꯅ ꯅꯝꯕꯅ ꯃꯍꯅ ꯁꯤꯄ ꯑꯗꯨ ꯈꯤꯇꯪꯗꯤ ꯅꯨꯡꯉꯥꯏꯇꯦꯗꯅꯀꯣ
ꯍꯣꯏ ꯑꯗꯒꯤ ꯊꯥꯕꯜ ꯆꯣꯡꯉꯕꯅꯤꯅ ꯋꯥꯔꯤꯃꯛꯇꯁꯨ ꯁꯥꯔꯛꯏ ꯑꯗꯨ ꯀꯥꯟꯗ ꯈꯣꯏꯗ ꯌꯥꯝ ꯁꯥꯎꯅꯤꯡꯉꯦ ꯍꯥꯏꯕ ꯑꯗꯒꯤ ꯑꯩꯗꯤ ꯑꯩꯈꯣꯏꯗꯣ ꯀꯣꯂꯦꯖ ꯀꯩꯀꯥ ꯂꯣꯏꯔꯕꯅꯤꯅ ꯃꯥꯁꯇꯔ ꯂꯣꯏꯔꯕꯅꯤꯅ ꯁꯅꯥꯕꯣ ꯌꯥ ꯑꯉꯥꯡꯗꯨꯅꯗꯤ ꯄꯥꯏꯍꯟꯅꯤꯡꯗꯦꯗꯣ
ꯎꯝ
ꯃꯣꯏꯅ ꯑꯃꯨꯛ ꯑꯉꯥꯡꯗꯣ ꯑꯣꯏꯃꯜꯂꯤ ꯈꯜꯂꯒ ꯑꯗꯩ ꯈꯤꯇꯪ ꯃꯦꯆ꯭ꯌꯣꯔ ꯇꯥꯕ ꯃꯤ ꯑꯣꯏꯈ꯭ꯔꯗꯤ ꯑꯃꯨꯛ ꯊꯛꯑ ꯂꯥꯛꯏ ꯇꯂꯤꯗ ꯌꯥꯝꯅ
ꯇꯟꯕꯅꯦ ꯇꯟꯕꯅꯦ ꯌꯥꯎꯗꯕꯁꯨ ꯅꯨꯡꯉꯥꯏꯇꯕ ꯑꯗꯩꯗꯤ ꯑꯩꯈꯣꯏꯅꯒ ꯃꯣꯏꯅ ꯍꯪꯕꯗ ꯈꯤꯇꯪꯒ ꯈꯣꯝꯗꯕꯤ ꯈꯣꯠꯇꯕꯤ ꯇꯧꯕꯁꯦ ꯑꯃ ꯑꯉꯥꯎꯕꯤꯒꯤ ꯇꯥꯏꯞꯇ ꯈꯟꯕꯤꯕ ꯑꯁꯦꯡꯕꯗꯤ ꯈꯨꯝꯅꯤꯡꯗꯦꯕ ꯊꯥꯕꯜꯗꯩꯕꯨ ꯅꯨ